ꯑꯥꯎ
ꯇꯥꯕ꯭ꯔ ꯑ ꯇꯥꯏꯌꯦ ꯇꯥꯏ ꯀꯩꯗꯧꯔꯤꯒꯦ
ꯎꯝ ꯀꯩꯝ ꯇꯧꯗꯦꯗ ꯆꯥꯛ ꯏꯟꯁꯥꯡ ꯊꯣꯡꯕ ꯂꯣꯏꯔꯒ ꯐꯝꯃ ꯂꯩꯌꯦ ꯍꯣꯏ
ꯆꯥꯈ꯭ꯔꯦ
ꯑꯩꯗꯤ ꯆꯥꯗ꯭ꯔꯤ ꯊꯣꯡꯕ ꯂꯣꯏꯕꯗ ꯉꯥꯏꯔꯤ ꯌꯦꯟ ꯁꯦꯝꯃꯒ ꯊꯣꯡ ꯍꯣꯏ ꯌꯥꯝ ꯊꯦꯡꯉꯦ
ꯆꯥꯛ ꯂꯥꯝꯗ꯭ꯔꯣ ꯍꯣꯏ ꯑꯩꯗꯤ ꯆꯥꯔꯦ
ꯂꯥꯝꯗ꯭ꯔꯤ ꯑꯩꯗꯣ ꯍꯧꯒꯠꯂꯒ ꯆꯥ ꯊꯛꯄ ꯑꯗꯨꯏꯒꯤ
ꯑꯣ ꯕ꯭ꯔꯦꯛꯐꯥꯁ ꯇꯧꯕ ꯑꯩꯗꯤ ꯉꯁꯥꯏꯅ ꯆꯥꯔꯕꯅꯤꯅ ꯑꯁ ꯑꯃꯨꯛꯀ ꯂꯥꯝꯈꯠꯂꯦ ꯆꯥꯛꯇꯗꯤ ꯉꯥꯎꯖꯕ ꯆꯥꯕꯗꯗꯤ ꯉꯥꯎꯖꯕ ꯍꯥꯏꯗꯣ ꯇꯥꯔꯦ ꯑꯩꯁꯨ
ꯑꯩꯁꯨ ꯑꯗꯨꯃꯥꯏꯅ ꯇꯧꯅꯤꯡꯉꯦ ꯑꯩꯗꯤ ꯆꯥꯃꯟꯗꯕꯒꯤꯀꯣ ꯀꯪꯃꯟꯗꯅ
ꯑꯩꯁꯨ ꯄꯤꯛꯇ꯭ꯔꯨ ꯄꯤꯛꯑꯦ ꯀꯪꯉꯦ ꯑ ꯆꯥꯔ ꯆꯥꯕꯗꯣ ꯑ ꯍꯧꯖꯤꯛ ꯆꯥꯔꯦ ꯈꯖꯤꯛ ꯈꯖꯤꯛ ꯆꯥꯔꯦ ꯑꯃꯨꯛꯀ ꯍꯣꯔꯦꯟꯗꯣ ꯑꯃꯨꯛ ꯂꯝꯈꯠꯂꯛꯄ ꯌꯥꯝ ꯆꯥꯅꯤꯡꯂꯛꯄ ꯑꯗꯨꯁꯨ ꯆꯥ ꯌꯥꯗꯕ ꯑꯗꯨꯁꯨ ꯈꯖꯤꯛꯇ ꯆꯥꯕ ꯑꯃꯨꯛꯀ ꯂꯥꯝꯈꯠꯂꯛꯄ ꯑꯗꯨ ꯇꯧꯋꯦꯕ
ꯈꯖꯤꯛ ꯈꯖꯤꯛ ꯆꯥꯕ ꯖꯥꯠꯇꯣꯀꯣ ꯑꯩꯒ ꯆꯞ ꯃꯥꯟꯅꯩꯅꯦ ꯑꯗꯨꯒꯤ ꯅꯣꯏꯕ ꯉꯝꯗꯦ
ꯍꯣꯏ ꯑꯩꯁꯦ ꯅꯣꯏꯌꯨ ꯅꯣꯏ ꯌꯥꯗꯦꯅꯦ ꯑꯩꯁꯨ
ꯑꯁ ꯃꯤꯒꯤ ꯃꯥꯡꯗ ꯆꯠꯄꯗ ꯌꯥꯝ ꯏꯀꯥꯏꯈ꯭ꯔꯖꯥꯠꯅꯤ ꯀꯣ ꯍꯥꯏꯔꯛꯄ ꯈꯨꯗꯤꯡ ꯑꯩꯗꯤ ꯂꯣꯏꯔꯦ ꯀꯪꯉꯦ ꯑꯥ
ꯑꯁ ꯑꯩ ꯑꯩꯉꯣꯟꯗ ꯍꯥꯏꯔꯒ ꯑꯁ ꯅꯪ ꯌꯥꯗ꯭ꯔꯦ ꯃꯇꯄꯨꯛꯇꯨ ꯂꯩꯇ꯭ꯔꯦ ꯌꯥꯝ ꯀꯪꯃꯜꯂꯦ ꯈꯔ ꯅꯣꯏ ꯅꯣꯏꯅꯤꯉꯥꯏ ꯇꯧꯔꯣ ꯑꯁ ꯌꯥꯝ ꯍꯥꯏ
ꯇꯥꯕꯗꯤ ꯈꯪꯗꯕꯀꯣ ꯃꯣꯏꯁꯦ
ꯑꯥ ꯑꯩꯈꯣꯏꯅ ꯆꯥꯅꯤꯡꯉꯁꯨ ꯆꯥ ꯌꯥꯗꯕꯒꯤ ꯌꯥꯝ ꯈꯥꯡꯕꯗꯣ ꯇꯧꯋꯦꯕ ꯃꯣꯏꯅꯗꯤ ꯈꯪꯄꯣꯠꯇꯦꯕ ꯄꯪꯉꯥꯡ ꯉꯥꯡꯉꯦ ꯋꯥ
ꯑꯩꯗꯤ ꯃꯤ ꯅꯣꯏꯕ ꯎꯔꯁꯨ ꯌꯥꯝ ꯄꯥꯝꯖꯩ ꯍꯥꯏꯕꯗꯤ ꯀꯪꯕꯅꯤꯅꯀꯣ ꯑꯩꯗꯣ
ꯄꯥꯝꯗꯦꯗ
ꯑꯩ ꯌꯥꯝ ꯄꯥꯝꯃꯦ ꯀꯪꯕꯅꯤꯅꯀꯣ ꯑꯗꯨꯒ ꯑꯁ ꯈꯨꯟꯒꯤ ꯃꯤꯁꯤꯡ ꯑꯩꯈꯣꯏꯒꯤ ꯄꯥꯁꯇꯔ ꯐꯥꯎꯅ ꯑꯩꯉꯣꯟꯗ ꯍꯥꯏꯔꯕꯅꯦ ꯀꯪꯃꯟꯕꯩ ꯂꯛꯅꯔꯕꯅꯦ ꯉꯥꯏꯌꯣ
ꯅꯪ ꯌꯦꯟ ꯊꯣꯡꯉꯦ ꯍꯥꯏꯗꯣ ꯍꯥꯎꯔꯤꯅꯤꯅꯦ
ꯍꯣꯏ ꯏꯟꯁꯥꯡ ꯇꯥꯏꯞꯇ ꯊꯣꯡꯕ ꯅꯠꯇꯦ ꯍꯣꯏ ꯄꯤꯀꯜꯁ ꯇꯥꯏꯞꯇ ꯊꯣꯡꯉꯦ ꯃꯣꯔꯣꯛ ꯁꯥꯍꯜꯂꯒ ꯃꯣꯔꯣꯛ ꯉꯥꯛꯇꯪ ꯂꯩꯔꯒ ꯀꯣ
ꯍꯥꯎꯕꯅꯦꯗꯁ
ꯍꯣꯏ ꯑꯁ ꯄꯨꯛꯇꯤ ꯌꯥꯗ꯭ꯔꯦ ꯃꯣꯔꯣꯛ ꯆꯥꯃꯟꯕꯒꯤ
ꯎꯝ ꯁꯤꯡꯖꯨꯁꯨ ꯌꯥꯝ ꯌꯥꯝ ꯆꯥꯔꯣ
ꯍꯣꯏ ꯑꯁ ꯁꯤꯡꯖꯨꯄꯨ ꯄꯥꯝꯃꯤꯁꯤꯗꯤ
ꯆꯞ ꯃꯅ ꯀꯔꯤꯅꯣ ꯏꯕꯥꯅꯤꯁꯦ ꯑꯩꯅ ꯑꯉꯥꯡ ꯑꯣꯏꯔꯤꯉꯩꯗ ꯆꯥꯛꯈꯥꯎꯗꯣ ꯎꯝ ꯍꯩ ꯆꯥꯃꯟꯕꯒꯤ ꯆꯈꯥꯎ ꯁꯣꯛꯄ ꯑꯗꯨ ꯇꯧꯕ ꯑꯩꯅ
ꯑꯩꯁꯨꯅꯦ ꯁꯣꯛꯈ꯭ꯔꯦ
ꯅꯣꯏ ꯌꯥꯂꯦ ꯍꯧꯖꯤꯛꯁꯦ ꯑꯃꯨꯛ ꯄꯤꯝꯄꯜꯁꯀ ꯊꯣꯛꯀꯅꯤ ꯑꯗꯣ ꯈꯪꯗꯦ ꯀꯩ ꯍꯥꯏꯗꯣꯏꯅꯣ ꯃꯥꯏꯗꯣ ꯌꯥꯝ ꯗ꯭ꯔꯥꯏ ꯑꯣꯏꯕ ꯌꯦꯡꯕꯀꯥꯟꯗ ꯑ ꯀꯩꯅꯣ ꯇꯧꯕꯗꯣ
ꯎꯝ
ꯇꯧꯋꯦꯕ ꯌꯥꯝ ꯌꯦꯡꯕꯗ ꯌꯥꯝ ꯀ ꯃꯥꯏꯁꯨ ꯀꯩꯅꯣ ꯌꯥꯝ ꯀꯪꯅ ꯎꯕꯗꯣ
ꯎꯝ ꯍꯣꯏ ꯍꯣꯏ
ꯆꯨꯠꯂꯤ ꯆꯨꯠꯂꯤ ꯇꯧꯗꯕꯗꯣ ꯑꯗꯨꯃꯥꯏꯅ ꯇꯧꯋꯦꯀꯣ ꯃꯥꯥꯏꯁꯨ
ꯑꯁ ꯑꯗꯨꯗꯣ ꯄꯨꯛ ꯌꯥꯝ ꯅꯥꯗꯕꯩꯅꯦ
ꯎꯝ
ꯑꯁ ꯑꯩꯁꯨꯅꯦ ꯃꯥꯏꯗꯣ ꯄꯤꯝꯄꯜꯁ ꯄꯨꯛꯇꯣ ꯌꯥꯗ꯭ꯔꯕꯅꯤꯅ ꯃꯥꯏꯗꯣ ꯑꯣꯏꯅ ꯑꯦꯇꯦꯛ ꯇꯧꯋꯦꯕ ꯎꯔꯤꯡ ꯊꯣꯛꯑꯒꯀꯣ
ꯎꯝ
ꯃꯥꯏꯁꯨ ꯀꯥꯒꯅꯤ ꯑꯗꯨꯗ ꯑꯩꯒꯤ ꯀꯨꯆꯨꯁꯨ ꯈꯔ ꯃꯨꯁꯤꯜꯂꯦꯕ
ꯑꯁ ꯏꯕꯥꯅꯦ ꯆ ꯃꯅꯔꯦ ꯀꯅꯤꯅꯣ ꯏꯃꯅꯤ ꯃꯥꯟꯅꯔꯝꯃꯨꯗ꯭ꯔꯥ ꯀꯥꯟꯗ ꯆꯪꯐꯥꯎ ꯍꯥꯏꯐꯦꯠ ꯃꯥꯟꯅꯔꯝꯗꯧ ꯃꯥꯜꯂꯦ
ꯍꯣꯏ ꯑꯁ ꯑꯩꯗꯤ ꯂꯥꯏꯔꯕ ꯃꯥꯜꯂꯝꯅꯦ ꯀꯪꯕ ꯃꯊꯛꯇꯨꯗ ꯈꯔ ꯃꯨꯁꯤꯟꯈꯤꯅꯤ ꯑꯗꯨꯗ ꯁ꯭ꯀꯤꯟꯁꯨ ꯐꯈꯤꯔꯣꯏ ꯑ
ꯑꯗꯨꯗꯣꯅ ꯅꯪ ꯋꯥꯝ꯭ꯔꯦ ꯀꯌꯥꯃꯨꯛ ꯋꯥꯕ꯭ꯔꯥ
ꯑꯩ ꯐꯥꯏꯚ ꯐꯣꯔꯒꯨꯝꯕ ꯂꯦꯛꯑꯦ ꯍꯣꯏ ꯅꯪꯗꯤ ꯍꯣꯏ
ꯑꯥ ꯌꯥꯝ ꯋꯥꯡꯉꯦ ꯑꯁ ꯀꯂꯥꯛꯏꯅꯣ ꯑꯩꯗꯤ ꯄꯥꯄꯤꯌꯣꯗꯤ
ꯑꯩꯌꯥ ꯑꯗꯨ ꯑꯣꯏꯔꯗꯤ ꯅꯪ ꯌꯥꯝ ꯀꯪꯉꯒ ꯎꯔꯝꯃꯣꯏꯌꯦ
ꯅ ꯀꯅꯣ
ꯏ ꯀꯥꯏ
ꯑꯩꯒꯤꯀꯣ ꯀꯪꯕ ꯃꯊꯛꯇ ꯈꯔ ꯋꯥꯡꯕꯅꯤ ꯍꯦꯟꯅ ꯀꯪꯅ ꯎꯕꯗꯣ ꯑꯁ ꯋꯥꯈ꯭ꯔꯖꯥꯠꯅꯤ ꯐꯤꯔꯣꯟꯜ ꯍꯥꯞꯄꯗ ꯀꯛꯑ ꯂꯩ ꯌꯥꯝ ꯋꯥꯕ ꯆꯥꯡꯗꯣ
ꯍꯪꯗꯅꯦ ꯀꯪꯁꯤꯅ ꯅꯣꯏ ꯥꯗꯦ ꯀꯪꯕꯈꯩꯁꯦ ꯅꯣꯏꯕꯒꯥꯏꯅ ꯀꯪꯕ ꯌꯥꯗꯕ
ꯎ ꯅꯪꯒꯤ ꯋꯦꯠ ꯀꯌꯥ ꯂꯩꯒꯦ
ꯑꯩ ꯐꯣꯔꯇꯤ ꯋꯥꯟ ꯐꯣꯔꯇꯤ ꯇꯨ
ꯑꯌꯣ ꯌꯥꯝ ꯐꯝꯃꯜꯂꯦ ꯌꯦꯡꯉꯣ ꯑꯩꯗꯤ ꯐꯣꯔꯇꯤ ꯐꯥꯏꯚꯅꯦ ꯂꯩꯔꯤꯁꯦ ꯅꯍꯥꯟ
ꯁꯥꯔ ꯗꯥ ꯇꯨꯛ ꯑꯗꯨꯝ ꯌꯥꯏꯌꯦ ꯑꯗꯨꯗꯤ ꯑꯩ ꯅꯍꯥꯟ ꯊꯥ ꯅꯠꯇ ꯑꯩ ꯍꯅ ꯅꯅꯤꯌꯨ ꯏꯌꯥꯔꯗ ꯊꯥꯍꯧꯕ ꯎ ꯁꯖꯤꯕꯨꯗꯨꯀꯣ
ꯍꯣꯏ
ꯑꯗꯨꯗ ꯑꯩ ꯇꯣ ꯑꯣꯟꯕ ꯑꯣꯟꯕꯗ ꯐꯣꯔꯇꯤ ꯋꯥꯟ ꯄꯣꯏꯟ ꯇꯨ ꯂꯥꯛꯄꯣ
ꯎꯝ
ꯍꯟꯗꯛꯇꯤ ꯈꯔꯥ ꯋꯦꯠꯇꯣ ꯑꯃ ꯑꯅꯤꯒꯨꯝꯕ ꯑꯅꯤ ꯐꯥꯎ ꯌꯧꯔꯝꯃꯣꯏꯗ ꯑꯃꯒꯨꯝꯕ ꯍꯦꯜꯂꯝꯅꯤ
ꯌꯥꯝ ꯐꯩꯌꯦꯅ ꯅꯪꯒꯤꯗꯤ ꯑꯁ ꯑꯩꯗꯤ ꯍꯦꯟꯅ ꯆꯥꯔꯦꯅ ꯍꯦꯟꯅ ꯀꯪꯊꯕꯒꯨꯝ ꯇꯧꯋꯦ ꯏꯁꯥꯗꯣ ꯀꯞꯅꯤꯡꯈ꯭ꯔꯖꯥꯠꯅꯤꯀꯣ
ꯑꯗꯣ ꯆꯥꯛ ꯆꯥꯛꯇꯣ ꯐꯖꯅ ꯆꯥꯗꯕꯤ ꯑꯣꯏꯔꯝꯅꯦ ꯃꯇꯝ ꯆꯥꯅ ꯆꯥꯗꯕꯒꯤ ꯑꯣꯏꯔꯝꯅꯦꯕ ꯑꯌꯨꯛꯇꯁꯨ ꯐ ꯅꯪ ꯍꯧꯖꯤꯛꯁꯨ ꯊꯦꯡꯅ ꯆꯥꯏꯗꯅ
ꯍꯣꯏ ꯆꯥꯕ ꯉꯝꯗꯕꯅꯤꯅꯦ ꯑꯩꯁꯦ ꯑꯗꯨꯒ ꯍꯥꯎꯕ ꯏꯟꯁꯥꯡꯒꯨꯝꯕ ꯑꯣꯔ ꯍꯛꯆꯥꯡꯒꯤ ꯐꯅꯕ ꯅꯣꯏꯅꯕꯒꯤ ꯌꯦꯟꯁꯥꯡꯒꯨꯝꯕꯁꯤꯡꯁꯦ ꯆꯥꯕ ꯉꯝꯗꯕ ꯆꯥꯅꯤꯡꯗꯕ ꯌꯦꯔꯨꯝꯒꯨꯝꯕꯁꯦ ꯆꯥꯅꯤꯡꯗꯕ ꯑꯩꯅ ꯑꯗꯨꯒꯤꯁꯨ ꯑꯣꯏꯔꯝꯅꯤ ꯇꯤꯟ ꯋꯥꯇꯅꯤ
ꯑꯩꯗꯤ ꯆꯅꯤ ꯀꯥꯟꯗꯥ ꯑꯁ ꯄꯪ ꯑ ꯆꯥꯅꯤꯡꯉꯗꯤꯀꯣ ꯄꯪꯆꯥ ꯆꯥꯕ ꯍꯥꯎꯕ ꯂꯩꯔꯁꯨ ꯆꯥꯅꯤꯡꯗꯗꯤ ꯆꯥ ꯆꯥꯅꯤꯡꯗꯕ ꯀꯩ ꯇꯧꯖꯠꯅꯣ ꯈꯪꯗꯦꯅꯦ ꯇꯥꯟꯅꯔꯒ ꯗꯥꯛꯇꯔ ꯗꯥꯛꯇꯔ ꯆꯠꯄꯅ ꯐꯥꯔꯣꯏꯗ꯭ꯔ ꯏꯕꯟꯅꯤꯁꯦ
ꯑꯁ ꯑ ꯑꯩꯗꯤ ꯍꯟꯗꯛ ꯁꯨ ꯈ꯭ꯋꯥꯡ ꯅꯥꯏꯌꯦꯕ ꯇꯥꯕ꯭ꯔ ꯍꯣꯏ ꯇꯥꯏꯌꯦ ꯑꯩꯗꯤ ꯍꯟꯗꯛꯁꯨ ꯈ꯭ꯋꯥꯡ ꯅꯥꯏꯌꯦ ꯑꯗꯨꯒꯤ ꯑꯁ ꯃꯦꯠꯄ ꯆꯠꯂꯤꯅꯦ
ꯀꯅꯥ ꯀꯅꯥ ꯅꯥꯏ ꯍꯥꯏꯔꯣ
ꯑꯩ
ꯅꯪꯅꯕ ꯀꯩꯑꯣꯏꯅ ꯑꯣ
ꯑꯁ ꯈ꯭ꯋꯥꯡ ꯌꯥꯝ ꯅꯥꯈ꯭ꯔꯖꯥꯠꯅꯤ ꯊꯑꯣꯏꯅ ꯑ ꯀꯩꯕ ꯅꯠꯇꯦ ꯑꯩꯒꯤ ꯀꯩ ꯍꯥꯏꯅꯤ ꯅꯪꯒꯟꯗꯣ ꯅꯪꯒꯟ ꯅꯠꯇꯕ ꯑꯩꯒꯤ ꯁ꯭ꯄꯥꯏꯟꯗꯣ ꯑꯗꯨ ꯃꯔꯛꯇꯨꯗ ꯑꯗꯨ ꯈꯪꯗꯦ ꯆꯞꯄ ꯃꯥꯜꯂꯦ ꯑꯗꯨꯗꯣ ꯃꯁꯥꯖ ꯇꯧꯕ ꯑꯁ ꯌꯥꯝ ꯋꯥ ꯈꯔꯖꯥꯠꯅꯤ ꯈ꯭ꯋꯥꯡ ꯅꯥꯕꯁꯦ
ꯎꯝ ꯏꯅꯥꯎꯅꯨꯄꯤ ꯑꯃꯁꯨ ꯏꯅꯥꯎꯅꯨꯄꯤ ꯑꯇꯣꯕꯤ ꯑꯃ ꯂꯩꯑꯦꯕ ꯃꯥꯁꯨ ꯈ꯭ꯋꯥꯡ ꯅꯥꯛꯑꯦ ꯈ꯭ꯋꯥꯡ ꯅꯥꯛꯑꯦ ꯍꯥꯏꯌꯦ ꯃꯥꯁꯨ ꯑꯗꯨꯗ ꯑ ꯀꯩ ꯍꯥꯏꯅꯤ ꯃꯥꯂꯤꯁ ꯇꯧꯕꯤꯌꯣꯒꯨꯝꯕꯗꯣ
ꯑꯆꯥꯥ ꯑꯗꯨꯗꯣꯀꯣ ꯊꯨꯅ ꯂꯥꯏꯌꯦꯡꯉꯣꯀꯣ ꯂꯥꯏꯛ ꯗꯣꯛꯇꯔꯗꯤ ꯆꯠꯂꯗꯤꯀꯣ ꯀꯩꯝ ꯈꯪꯗꯝꯕꯅꯤ ꯃꯣꯏ ꯐꯥꯎ ꯅꯥꯕꯩꯁꯦ ꯑꯗꯨꯕꯨ ꯑꯃ ꯀꯩꯕ ꯁꯔꯨ ꯁꯔꯥꯡ ꯂꯩꯕꯒꯤꯗꯣ ꯃꯈꯣꯟ ꯑꯗꯨꯒꯨꯝꯕꯗ ꯆꯠꯂꯣ ꯑꯩꯁꯨ ꯑꯗꯨꯗ ꯆꯠꯈ꯭ꯔꯕꯅꯤ ꯗꯣꯛꯇꯔꯗ ꯆꯠꯄꯁꯦ
ꯑꯗꯨ ꯑꯣꯏꯅ ꯑꯗꯨ ꯅꯪ ꯑꯗꯨ ꯆꯠꯄꯗ ꯈꯔ ꯐꯥꯔꯕ
ꯑꯍꯣꯏ ꯈꯔ ꯐꯩꯌꯦ ꯂꯥꯏꯛ ꯃꯤꯅꯤꯠ ꯈꯔ ꯆꯠꯂꯦꯅꯀꯣ ꯈ꯭ꯋꯥꯡ ꯌꯥꯝ ꯅꯥꯔꯅꯤ ꯂꯦꯞꯄ ꯐꯥꯎ ꯉꯝꯗꯕ ꯐꯝꯕ ꯐꯥꯎ ꯉꯝꯗꯕ ꯑꯗꯣ ꯍꯟꯗꯛꯇꯣ ꯆꯠꯄꯤꯌꯦꯕ ꯂꯥꯏꯌꯦꯡꯕꯗꯣ ꯆꯠꯂꯒ ꯅꯨꯃꯤꯠ ꯃꯉꯥꯅꯤꯒꯨꯝꯕ ꯆꯠꯂꯦ ꯑꯗꯨꯒ ꯈꯔꯥ ꯐꯔꯦ ꯆꯠꯄ ꯀꯥꯟꯒꯨꯝꯕꯗꯤꯀꯣ ꯐꯔꯦ ꯅꯥꯗ꯭ꯔꯦ ꯅꯍꯥꯟ ꯅꯥꯕ ꯇꯥꯏꯞꯇꯣ ꯑꯗꯣ ꯈꯔꯥ ꯉꯔꯥꯡꯗꯤ ꯑꯃꯨꯛ ꯅꯥꯔꯛꯄ ꯑꯗꯨꯕꯨ ꯃꯑꯣꯡꯗꯣ ꯑꯃꯨꯛ ꯇꯣꯉꯥꯟꯕ ꯑꯗꯨꯒꯤ ꯃꯁꯤꯁꯨ ꯑꯃꯨꯛ ꯆꯠꯁꯦꯔꯥ ꯈꯜꯂꯤꯅꯤ
ꯆꯥꯛꯆꯥ ꯇꯣꯛꯔꯒ ꯑꯃꯨꯛ ꯆꯠꯇꯣꯏꯔ ꯑꯗꯨꯗꯤ
ꯆꯥꯛ ꯆꯥꯗꯕꯤ ꯆꯠꯇꯣꯢꯅꯦ
ꯑꯁ ꯀꯪꯉꯦ ꯍꯥꯏꯔꯒ ꯆꯥ ꯆꯥꯛꯇꯣ ꯆꯥꯔꯒ ꯆꯠꯂꯣ ꯑꯃꯨꯛ ꯅꯨꯡꯁꯤꯠꯅ ꯍꯨꯝꯕꯗ ꯄꯥꯏꯈꯤꯅꯤꯀꯣ
ꯑꯗꯨꯅꯦ ꯂꯝꯄꯥꯛꯇꯁꯨ ꯑꯣꯏꯔꯦ ꯃꯣꯏ ꯃꯐꯝꯗꯣ
ꯂꯝꯄꯥꯛꯇ ꯑꯁ ꯅꯨꯡꯁꯤꯠꯅ ꯍꯨꯝꯕꯗꯤ ꯊꯤ ꯐꯪꯉꯣꯏ ꯅꯥꯂꯥꯗ ꯑꯃꯨꯛ ꯇꯨꯁꯤꯜꯂꯗꯤ
ꯃꯤ ꯃꯥꯡꯉꯦ ꯍꯥꯏꯔꯣ ꯑꯗꯨꯗꯤ ꯅꯦꯇꯣꯝꯗ ꯅꯦꯇꯣꯝꯗ ꯆꯠꯇꯣꯏꯔꯥ
ꯏꯃꯥꯒ ꯆꯠꯇꯣꯏꯅꯦ
ꯏꯃꯥ ꯏꯃꯥꯗꯤ ꯅꯣꯏꯔꯣꯝꯗꯧ ꯃꯥꯜꯂꯦ
ꯏꯃꯥꯁꯨ ꯌꯥꯝꯅ ꯅꯣꯏꯕꯗꯤ ꯅꯠꯇꯦꯗ ꯑꯗꯨꯕꯨ ꯆꯥꯡ ꯑꯃꯗꯤ ꯑꯗꯨꯝ ꯂꯩꯌꯦ ꯑꯩꯁꯦ ꯏꯕꯣꯛ ꯃꯥꯟꯕꯩꯅꯦ ꯏꯕꯣꯛꯁꯨ ꯌꯥꯝ ꯀꯪꯉꯦꯕ ꯃꯥꯅ ꯑꯉꯥꯡ ꯄꯣꯛꯂꯛꯄ ꯈꯣꯠꯄ ꯃꯇꯝꯁꯦ ꯑꯗꯨꯝ ꯀꯪꯉꯦ ꯍꯥꯏ ꯑꯗꯨꯒꯤ ꯑꯣꯏꯔꯝꯅꯤ ꯃꯥꯏꯁꯨ ꯂꯧꯕꯩꯔꯁꯨ ꯈꯪꯗꯦ
ꯑꯩ ꯑꯩ ꯏꯃꯥꯁꯨ ꯍꯥꯟꯅꯗꯤ ꯌꯥꯝ ꯅꯣꯏꯔꯝꯃꯦꯕ ꯍꯟꯗꯛꯇꯤ ꯈꯤꯗꯥꯛ ꯀꯩ ꯀꯩ ꯆꯥꯕꯅꯤꯅ ꯍꯗꯥꯥꯛꯀꯦ ꯍꯤꯗꯥꯛ ꯆꯥꯕꯅꯤꯅ ꯆꯥꯛꯀꯨꯝꯕ ꯐꯖꯅ ꯆꯥꯕꯗꯣ ꯑꯗꯨ ꯌꯥꯗꯕꯒꯤ ꯈꯔ ꯍꯟꯗꯛꯁꯦ ꯀꯪꯉꯦ
ꯑꯠꯆꯥ ꯐꯔꯕꯅꯦ ꯅ ꯂꯥꯏꯛ ꯀꯪꯃꯜꯂꯁꯨ ꯐꯠꯇꯦꯀꯣ ꯑꯗꯨꯗꯣ ꯅꯣꯏꯃꯜꯂꯨꯁꯨ ꯐꯠꯇꯦ ꯑꯗꯨꯕꯨ ꯈꯔ ꯅꯣꯏꯔꯒ ꯅꯨꯄꯤꯗꯤ ꯈꯔ ꯅꯣꯏꯔꯒ ꯕꯨꯞ ꯕꯨꯞ ꯂꯥꯎꯔ ꯂꯩ
ꯑꯥ ꯑꯗꯨꯅꯤ ꯕꯨꯞ ꯕꯨꯞ ꯂꯥꯎꯔꯒ ꯑꯁ ꯅꯨꯄꯤ ꯅꯣꯏꯕ ꯈꯩꯗꯨ ꯌꯦꯡꯕꯗ ꯅꯨꯡꯁꯤꯕ ꯑꯃ ꯌꯥꯎꯕꯅꯦ ꯌꯦꯡꯕꯗ ꯍꯦꯛ ꯌꯦꯡꯕꯗ ꯄꯥꯃꯥꯜꯂꯁꯨ ꯇꯥꯜꯂꯦ
ꯆꯨꯝꯃꯦ ꯑꯁ ꯑꯩꯗꯤ ꯅꯣꯏꯅꯤꯡꯕꯅ ꯁꯤꯔꯅꯤ ꯑꯩ ꯀꯥꯟꯅꯗꯦ ꯅꯨꯄꯥꯁꯤꯡꯗꯣ ꯂꯣꯏꯅ ꯄꯤꯛꯏ ꯑꯩ ꯇꯟꯈꯔꯖꯥꯠꯅꯤ ꯍꯤꯜ ꯀꯥꯁꯦ ꯍꯥꯞꯊꯣꯛꯄꯅꯤꯅ ꯆꯔꯁ ꯊꯣꯛꯄꯁꯦ ꯏꯆꯥ ꯅꯨꯄꯥꯒꯤ ꯇꯥꯏꯞꯇꯨꯅꯦ ꯈꯨꯟꯒꯤ ꯃꯤꯁꯤꯡꯗꯣ
ꯆꯠꯃꯤꯟꯅꯔꯤ ꯕꯨꯡꯉꯣ ꯍꯥꯏꯅ ꯀꯧꯔꯣꯅꯦ ꯑꯗꯨꯗꯤ
ꯑꯗꯨꯒ ꯃꯣꯏꯅ ꯍꯥꯏꯔꯤꯅꯤ ꯑꯩꯒꯤ ꯃꯅꯥꯛꯇ ꯂꯦꯞꯀꯅꯨꯅ ꯑꯦ ꯃꯣꯏꯁꯨ ꯅꯨꯄꯥꯅꯤ ꯌꯥꯝ ꯋꯥꯡꯅꯤꯡꯕꯗꯣ
ꯑꯥ
ꯇꯧꯋꯦ ꯅꯣꯏꯗꯤ ꯅꯆꯤꯟ ꯏꯅꯥꯎ ꯑꯁꯤꯒꯨꯝꯕ ꯃꯔꯝꯗꯤ ꯍꯪꯕ ꯌꯥꯔꯝꯃꯣꯏꯀꯣ
ꯍꯥꯥ
ꯂꯥꯏꯛ ꯁꯤꯕ꯭ꯂꯤꯡꯁ ꯃꯔꯝꯗꯤ ꯍꯪꯕ ꯌꯥꯔꯝꯃꯣꯏꯀꯣ
ꯑꯍꯨ ꯑꯩꯁꯨ ꯁ꯭ꯀꯨꯜ ꯀꯥꯔꯤꯉꯩꯗꯀꯣ ꯏꯃꯥꯟꯅꯕꯤ ꯌꯥꯝ ꯆꯥꯎꯕ ꯑꯃꯒ ꯄꯨꯜꯂꯦꯕ ꯃꯥꯗꯣ ꯀꯩ ꯍꯥꯏꯅꯤ ꯈꯨꯆꯥꯎ ꯑꯃꯅꯦ ꯃꯥꯒꯤ ꯈꯨꯆꯥꯎꯗꯣ ꯀꯩ ꯍꯥꯏꯅꯤ ꯃꯥꯒꯤ ꯈꯪꯗꯤ ꯀꯃꯥꯏꯅ ꯍꯥꯏꯗꯤ ꯌꯥꯝꯅ ꯆꯥꯎꯋꯤ ꯑꯩꯒꯥ ꯆꯥꯡꯗꯝꯅꯔꯗꯤ ꯁꯤꯟꯇꯦꯛꯁ ꯄꯥꯏꯞꯇ ꯆꯠꯂꯦꯕ ꯃꯥꯒꯤ ꯈꯨꯅꯣꯏꯗꯣ ꯂꯣꯏ ꯇꯣꯡꯉꯒ ꯅꯣꯏꯕꯗꯣ ꯑꯗꯨꯃꯥꯏꯅ ꯇꯧꯋꯦꯕ
ꯎꯝ
ꯑꯗꯨꯗ ꯏꯕꯥꯅꯤ ꯁ꯭ꯀꯨꯜ ꯁꯨꯇꯤ ꯊꯥꯔꯀꯥꯟꯗ ꯑꯃꯨꯛ ꯆꯠꯃꯤꯟꯅꯩ ꯁ꯭ꯀꯨꯜ ꯌꯧꯔꯛꯄꯗ ꯑꯃꯨꯛ ꯂꯝꯕꯤ ꯄꯨꯟꯕꯅꯤꯅꯀꯣ ꯑꯗꯨꯝ ꯆꯠꯊꯣꯛ ꯆꯠꯁꯤꯟ ꯇꯧꯋꯦꯕ ꯏꯅꯥꯎꯅꯨꯄꯤꯅ ꯍꯥꯏꯅꯤ ꯆꯦ ꯅꯪ ꯑꯗꯨ ꯅꯨꯄꯤꯒ ꯆꯥꯠꯂꯗꯤ ꯅꯪ ꯎꯕ ꯐꯪꯗ꯭ꯔꯦ ꯃꯊꯤꯟ ꯅꯊꯨꯟꯒ ꯄꯤꯛꯇꯔꯨ ꯄꯤꯛꯅ ꯎꯔꯦꯌꯦ ꯃꯥꯅ ꯍꯥꯏꯕꯗꯣ
ꯇꯧꯗꯤ ꯇꯧꯕꯅꯦ
ꯃꯥꯗꯣ ꯌꯥꯝ ꯆꯥꯎꯃꯟꯕꯒꯤꯅꯦ ꯈꯔ ꯀꯩ ꯍꯥꯏꯅꯤ ꯃꯤꯒ ꯃꯤ ꯃꯥꯟꯅꯔꯗꯤ ꯑꯗꯨꯝ ꯌꯦꯡꯕ ꯌꯥꯏꯗꯅ ꯑꯗꯨ ꯅꯠꯇꯦꯕ ꯃꯥꯗꯣ ꯌꯥꯝ ꯃꯥꯒꯤ ꯆꯥꯗꯣ ꯍꯦꯟꯃꯜꯂꯦꯕ ꯍꯧꯖꯤꯛꯇꯤ ꯃꯌꯨꯝ ꯄꯥꯟꯈ꯭ꯔꯦ
ꯑꯌꯥ ꯌꯥꯝ ꯉꯟꯅ ꯄꯥꯜꯂꯝꯃꯅꯤ ꯑꯗꯨꯗꯤ
ꯎꯝ ꯃꯥ ꯇꯦꯟ ꯇꯦꯟꯗꯣ ꯃꯥ ꯀꯝꯄ ꯀꯝꯄꯥꯠ꯭ꯔꯥ ꯀꯝꯄꯥꯠ ꯅꯗꯕ꯭ꯔꯥ ꯊꯣꯛꯄꯅꯦꯕ ꯑꯗꯨꯅ ꯀ꯭ꯂꯥꯁ ꯑꯃꯨꯛ ꯇꯝꯗ꯭ꯔꯦ ꯑꯗꯨꯒ ꯃꯌꯨꯝ ꯄꯥꯟꯈꯔꯦ ꯍꯧꯖꯤꯛꯇꯤ
ꯑꯣ ꯑꯁ ꯌꯨꯝ ꯄꯥꯟꯅꯉꯥꯏ ꯈꯟꯗꯦ ꯑꯩꯗꯤ ꯇꯂꯦ ꯑꯗꯨꯅꯦ ꯑꯥꯝ ꯑꯁ ꯆꯍꯤꯗꯤ ꯅꯛꯁꯤꯜꯂꯛꯈ꯭ꯔꯦ ꯑꯗꯨꯒꯤ ꯃꯇꯝꯁꯤꯡꯗꯣ ꯇꯟꯗꯤ
ꯅꯪ ꯅꯪ ꯆꯥꯍꯤ ꯀꯌꯥ ꯁꯨꯔꯒꯦ
ꯑꯁ ꯏꯀꯥꯏꯍꯦ ꯍꯥꯏꯅꯤꯡꯗꯦ
ꯑꯣ
ꯀꯩ ꯂꯩꯔꯦ ꯇ꯭ꯋꯦꯟꯇꯤ ꯊ꯭ꯔꯤ ꯇ꯭ꯋꯦꯟꯇꯤ ꯐꯣꯔꯒꯨꯝꯕ ꯌꯧꯔꯅꯤ
ꯍꯥꯏꯐꯦꯠ ꯃꯅꯔꯝꯗꯣ ꯍꯥꯜꯂꯦ ꯏꯕꯥꯅꯤ ꯑꯗꯨꯗꯤ
ꯍꯣꯏ
ꯈꯔꯅꯗꯤ ꯍꯦꯜꯂꯦ ꯅꯥ
ꯈꯔ ꯍꯦꯟꯕ꯭ꯔꯥ ꯑꯁ ꯇꯨ ꯑꯣꯏꯔꯖꯨ ꯅꯪꯒꯤ ꯋꯥ ꯌꯥꯝ ꯉꯥꯡꯕ ꯍꯩꯔꯦꯅ ꯀꯨꯏꯅ ꯑꯦꯛꯁꯄꯤꯔꯤꯌꯦꯟꯁ
ꯀꯔꯥꯏꯗꯒꯤ
ꯑꯩꯗꯤ ꯎꯝ
ꯑꯩꯈꯣꯏ ꯅꯣꯡꯃꯗꯤ ꯄꯨꯟꯁꯤꯔꯥ
ꯀꯥꯏꯗ
ꯈꯪꯗꯦ ꯀꯥꯏꯗꯥ ꯄꯨꯟꯁꯤꯒꯦ
ꯈꯪꯗꯦꯗ